ꯍ ꯇꯥꯏ
ꯆꯥꯛ ꯆꯥꯔꯕꯣ
ꯆꯥꯛ ꯆꯥꯔꯦ ꯆꯥꯕ ꯇꯣꯛꯄꯗ ꯉꯥꯏꯔꯤ ꯀꯨꯏꯗ꯭ꯔꯤ
ꯀꯔꯤ ꯃꯊꯦꯜ ꯆꯥꯔꯒꯦ
ꯁꯧꯒ꯭ꯔꯤ ꯑꯃ ꯊꯣꯡꯉꯦ ꯑꯗꯨꯒ ꯀꯩꯅꯣꯒ ꯑꯥ ꯊꯥꯡꯖꯤꯡ ꯑꯃ ꯁꯤꯡꯖꯨ ꯁꯨꯔꯦ ꯑꯗꯨꯗꯨꯒ ꯆꯥꯔꯦ
ꯀꯩꯅꯣ ꯊꯕꯛ ꯏꯪꯈꯥꯡꯁꯦ ꯀꯃꯥꯏꯅ ꯂꯦꯞꯄꯤꯔꯤꯕꯣ
ꯊꯕꯛ ꯏꯉꯥꯡꯁꯦ ꯍꯧꯖꯤꯛꯀꯤ ꯑꯣꯏꯅꯗꯤ ꯂꯦꯞꯄꯤ ꯑꯥ ꯊꯕꯩꯉꯥꯡꯁꯦ ꯍꯧꯖꯤꯛꯀꯤ ꯑꯣꯏꯅꯗꯤꯀꯣ ꯈꯤꯇꯪ ꯄꯣꯊꯥꯕꯩ ꯃꯇꯝ ꯍꯥꯏꯇꯥꯔꯦꯅꯦ ꯊꯕꯛ ꯑꯃꯗꯣ ꯄꯥꯏꯗ꯭ꯔꯤꯕꯣ ꯊꯕꯛꯇꯣ ꯑꯃꯗꯣ ꯂꯣꯏꯁꯤꯟꯗ꯭ꯑꯔꯤꯕ
ꯑꯩꯗꯤ ꯀꯩꯅꯣꯒꯤ ꯃꯇꯥꯡꯗ ꯈꯔ ꯍꯥꯏꯒꯦꯅ ꯇꯧꯕ ꯍꯥꯏꯇꯥꯔꯦꯅꯦ
ꯀꯔꯤꯒꯤ
ꯄꯩꯁꯥ ꯏ ꯏꯪꯒ ꯁꯨꯝ ꯍꯥꯏꯗꯤ ꯍꯥꯟꯅ ꯂꯣꯏꯔꯝꯕ꯭ꯔꯅ ꯍꯪꯉꯤꯅꯦꯕ ꯅꯪꯉꯣꯟꯗꯁꯨꯀꯣ ꯑꯩꯅ
ꯑꯥ
ꯁꯨꯝ ꯑꯣꯛꯀꯨꯝꯕ ꯑꯗꯒꯤ ꯁꯨꯝ ꯂꯝ ꯂꯩꯔꯗꯤ ꯑꯣꯛꯀꯨꯝꯕ ꯌꯦꯟꯒꯨꯝꯕ ꯑꯗꯒꯤ ꯉꯥꯅꯨꯒꯨꯝꯕ ꯂꯣꯏꯕꯁꯦ ꯁꯨꯝ ꯂꯣꯏꯅꯕ ꯂꯩꯅꯕ꯭ꯔꯥ ꯀꯥꯟꯅꯕ ꯖꯥꯠꯂ ꯁꯤ ꯀꯩꯀꯩ ꯂꯣꯏꯔꯤꯁꯦ ꯁꯨꯝ ꯂꯥꯏꯆꯠꯄꯨꯗꯤ ꯃꯌꯥꯝ ꯂꯥꯛꯏꯀꯣ ꯑꯗꯣ ꯀꯃꯥꯏꯅ ꯇꯧꯒꯦꯅ ꯍꯪꯉꯤꯅꯤ
ꯑꯗꯣ ꯑꯣꯛ ꯅꯨꯡ ꯂꯣꯏꯕ ꯌꯦꯟ ꯉꯥꯅꯨ ꯂꯣꯏꯕ ꯍꯥꯏꯗꯤ ꯈꯨꯗꯤꯡꯃꯛꯁꯦ ꯀꯥꯟꯅꯗ꯭ꯔꯒꯗꯤ ꯑꯝꯇ ꯇꯧꯔꯣꯏ ꯂꯣꯏꯅꯃꯛ ꯀꯥꯟꯅꯩ ꯇꯧꯕꯇꯕꯨ ꯍꯥꯏꯗꯤ ꯂꯩꯐꯝꯁꯦ ꯃꯐꯝ ꯍꯥꯏꯇꯥꯔꯦꯅꯦ ꯃꯐꯝ ꯑꯁ ꯃꯐꯝ ꯆꯥꯕꯁꯦ ꯍꯥꯏꯗꯤ ꯌꯨꯝꯂꯛꯇ ꯀꯩꯗ ꯑꯣꯛ ꯂꯣꯏꯁꯟꯕ ꯈꯣꯠꯄ ꯄ ꯍꯥꯏꯁꯦ ꯑꯀꯣꯏꯕꯗ ꯁꯔꯥꯎꯟꯗꯤꯡꯗ ꯃꯤ ꯃꯌꯥꯝ ꯇꯥꯁꯜꯂꯒ ꯑꯣꯛ ꯂꯣꯏꯕ ꯈꯣꯠꯄꯁꯦ ꯍꯥꯏꯗꯤ ꯁꯤ ꯈꯟꯅ ꯈꯟꯅꯔꯛꯅꯕ ꯃꯆꯥ ꯑꯃ ꯑꯣꯏꯌꯦꯕ ꯍꯥꯏꯗꯤ ꯃꯅꯝ ꯅꯨꯡꯁꯤꯕ ꯄꯣꯠ ꯑꯣꯏꯗꯤ ꯐꯕꯀꯣ
ꯑꯣ
ꯑꯗꯨꯅ ꯈꯟꯅꯔꯛꯅꯕ ꯃꯆꯥ ꯑꯃ ꯑꯣꯏꯕꯅꯤꯅ ꯑꯗꯨꯒꯨꯝꯕꯗꯣ ꯍꯥꯏꯗꯤ ꯎꯝ ꯑꯩꯈꯣꯏꯅ ꯍꯦꯛꯇ ꯂꯣꯏꯅꯤꯡꯉꯦꯅ ꯂꯣꯏꯕ ꯌꯥꯗꯦ ꯀꯥꯟꯅꯩꯌꯦꯅꯁꯨ ꯍꯦꯛꯇ ꯂꯣꯏꯕ ꯌꯥꯗꯦꯀꯣ ꯑꯀꯣꯏꯕꯒꯤ ꯐꯤꯕꯝꯗꯣ ꯈꯤꯇꯪ ꯌꯦꯡꯉꯒ ꯂꯣꯏꯒꯗꯕꯅꯦ ꯑꯥ ꯑꯗꯨꯗꯨꯅ ꯑꯩꯒꯤ ꯑꯣꯏꯅꯗꯤ ꯂꯣꯏꯗꯦ ꯍꯥꯏꯕꯗꯤ ꯑꯩꯈꯣꯏꯅ ꯂꯩꯐꯝꯁꯦ ꯌꯥꯝꯅ ꯑꯀꯣꯏꯕꯗ ꯃꯤꯁꯦ ꯂꯣꯏꯅ ꯇꯥꯁꯟꯅꯕ ꯍꯥꯏꯇꯥꯔꯦꯅꯦ ꯂꯝꯁꯦ ꯈꯔ ꯑꯩꯈꯣꯏꯅ ꯃꯌꯥꯏ ꯍꯥꯏꯒꯗ꯭ꯔꯥ ꯁꯨꯃꯥꯏꯅ ꯑꯣꯏ ꯑꯗꯨꯅ ꯂꯣꯏꯕꯁꯤ ꯈꯤꯇꯪ ꯐꯔꯛ ꯇꯥꯏꯌꯦ ꯑꯗꯨꯅ ꯂꯣꯏꯗꯦ ꯑꯣꯛ
ꯑꯩꯅ ꯑꯩ ꯈꯟꯕꯅ ꯁꯨꯝ ꯑꯩꯈꯣꯏꯒꯤ ꯑꯩꯒꯤ ꯑꯣꯏꯅꯗꯤ ꯍꯤꯡꯒꯣꯜꯗꯣ
ꯎꯝ
ꯈꯔ ꯑꯆꯧꯕ ꯂꯩꯕ ꯑꯗꯣ ꯑꯣꯛꯁꯤ ꯑꯣꯏꯅ ꯂꯣꯏꯕꯅ ꯐꯔꯤꯕ꯭ꯔꯥ ꯉꯥꯅꯨꯁꯦ ꯂꯣꯏ ꯐꯔꯕ꯭ꯔ ꯌꯦꯟꯁꯦ ꯑꯗꯨ ꯌꯦꯟꯅ ꯑꯃꯨꯛ ꯕꯣꯏꯂꯔ ꯂꯣꯏꯕꯁꯤꯅ ꯑꯃꯨꯛ ꯂꯝꯁꯦ ꯍꯥꯏꯗꯤ ꯎ ꯋꯥ ꯃꯈꯣꯟ ꯃꯔꯥꯡꯁꯦ ꯃꯣꯏ ꯃꯣꯏꯗꯤ ꯑꯃꯨꯛ ꯌꯥꯒꯟꯗꯦ ꯁꯤꯒꯜꯂꯤꯗꯅꯀꯣ ꯑꯗꯨꯗꯨꯅ ꯍꯣꯏ ꯂꯝꯁꯦ ꯍꯥꯏꯗꯤ ꯈꯔ ꯆꯤꯛꯄ ꯖꯒꯥꯗ ꯂꯣꯏꯕꯅ ꯐꯕꯅꯦꯕ ꯕꯣꯏꯂꯔꯒꯤꯗꯤ ꯑꯃꯨꯛ
ꯑꯗꯨ ꯕꯣꯏꯂꯔꯒꯤ ꯍꯥꯏꯁꯦ ꯑꯩ ꯍꯥꯏꯁꯦ ꯂꯝꯗꯣ ꯈꯤꯇꯪ ꯃꯐꯝ ꯆꯥꯕ ꯑꯣꯏꯔꯒꯗꯤ ꯌꯥꯏꯑꯕꯀꯣ
ꯍꯣꯏ
ꯍꯥꯏꯗꯤ ꯂꯝ ꯅꯨꯡꯁꯦ ꯍꯤꯡꯒꯣꯜ ꯁꯥꯝꯕꯜꯁꯦ ꯂꯩꯌꯦꯅꯁꯨ ꯈꯤꯇꯪ ꯑꯀꯣꯏꯕꯒꯤ ꯃꯤꯒꯤꯁꯨ ꯍꯥꯏꯗꯤ ꯑꯩꯈꯣꯏꯒꯤ ꯍꯦꯛ ꯊꯪꯅꯕꯗ ꯑꯩꯈꯣꯏꯒꯤ ꯇꯨꯝꯐꯝꯒꯤ ꯊꯪꯅꯕꯗ ꯇꯧꯁꯤꯜꯂꯛꯑꯒꯁꯨ ꯃꯤ ꯈꯤꯇꯪ ꯅꯨꯡꯉꯥꯏꯔꯣꯏꯗꯕꯀꯣ ꯕꯣꯏꯂꯔ ꯑꯣꯛ ꯃꯣꯏꯁꯦ ꯃꯅꯝ ꯅꯝꯊꯤ ꯉꯥꯅꯨꯁꯦꯀꯣ ꯑꯗꯣ ꯍꯥꯏꯗꯤ ꯌꯦꯟ ꯉꯥꯅꯨ ꯑꯇꯩꯁꯤꯅ ꯑꯃꯨꯛ ꯀꯔꯤꯝ ꯇꯧꯗꯦ ꯃꯣꯏ ꯍꯥꯏꯗꯤ ꯁꯨꯝ ꯂꯩꯗꯅ ꯃꯩꯇꯩ ꯌꯦꯟꯒꯨꯝꯕ ꯀꯩꯒꯨꯝꯕ ꯁꯨꯝꯕꯁꯤꯅ ꯑꯃꯨꯛ ꯃꯅꯝ ꯃꯍꯥꯁꯦ ꯈꯔ ꯐꯩꯌꯦꯕ ꯕꯣꯏꯂꯔꯒꯨꯝꯕꯁꯤꯗꯤ ꯃꯣꯏꯗꯤ ꯎꯝ ꯑꯗꯨꯝ ꯆꯤꯐꯦꯠ ꯆꯤꯐꯦꯠ ꯇꯧꯕ ꯀꯥꯡꯕꯨꯅꯦꯕ ꯃꯊꯤ ꯅꯨꯡꯇ ꯑꯣꯏꯁꯤꯀꯣ ꯃꯅꯝꯁꯦ ꯂꯥꯛꯄ ꯑꯗꯨꯗꯨꯅ ꯑꯣꯛ ꯅꯨꯡ ꯑꯣꯏꯔꯒꯁꯨ ꯐꯖꯅ ꯁꯦꯡꯗꯣꯛꯐꯝ ꯂꯩꯕ ꯊꯥꯗꯐꯝ ꯗ꯭ꯔꯦꯟꯗ ꯑꯣꯏꯁꯨ ꯑꯃꯗ ꯑꯣꯏꯁꯨ ꯐꯖꯅ ꯁꯦꯡꯗꯣꯛ ꯊꯥꯗꯐꯝ ꯂꯩꯕ ꯑꯗꯨꯝꯕ ꯃꯐꯝꯁꯦ ꯂꯩꯇ꯭ꯔꯒꯗꯤ ꯈꯤꯇꯪ ꯑꯀꯣꯏꯕꯒꯤꯁꯨ ꯈꯟꯗꯕ ꯌꯥꯗꯦ
ꯍꯣꯏ ꯍꯣꯏ ꯆꯨꯝꯃꯦ ꯆꯨꯝꯃꯦ ꯑꯣ ꯁꯤꯅꯥ ꯑꯃꯨꯛ ꯂꯥꯏꯆꯦꯠꯆꯠ ꯀꯣ ꯀꯔꯤꯒꯨꯝꯕ ꯂꯣꯏꯕꯩꯕꯨꯗꯤ ꯐꯕ ꯄꯩꯁꯥ ꯅꯨꯡꯁꯥ ꯑꯃꯨꯛ ꯖꯣꯕ ꯖꯣꯕ ꯐꯪꯕꯩꯗꯤ ꯐꯕꯀꯣ ꯂꯥꯏꯆꯠ ꯂꯥꯛꯄꯁꯤꯗꯅꯦ ꯃꯥꯒꯤ ꯌꯥꯝ ꯐꯔ ꯇꯥꯏ
ꯃꯥꯅꯦ ꯃꯥꯅꯦ ꯃꯥꯅꯦ ꯑꯜ ꯑꯗꯨ ꯂꯥꯏꯆꯠꯇꯤ ꯈꯨꯗꯤꯡꯃꯛꯇ ꯂꯥꯛꯀꯅꯤ ꯃꯤꯒꯤ ꯃꯤꯒꯤꯁꯨ ꯑꯗꯨꯝ ꯂꯥꯏꯆꯠ ꯂꯥꯛꯏꯁꯤꯗꯤ ꯀꯣꯔꯣꯅꯥꯅꯦꯅ ꯑꯃꯨꯛ ꯇꯧꯏꯤ ꯑꯃꯃꯨꯛ ꯇꯧꯏꯀꯣ ꯃꯦꯂꯔꯤꯌꯥ ꯑꯃꯨꯛ ꯇꯧꯅꯤ ꯀꯣꯔꯣꯅꯥ ꯑꯃꯨꯛ ꯇꯧꯅꯤ ꯗꯦꯡꯒꯤ ꯑꯃꯨꯛ ꯇꯧꯅꯤꯀꯣ
ꯍꯥꯏꯗꯤ ꯂꯩꯔꯒꯗꯤ ꯍꯧꯗꯣꯛꯅꯝꯃꯗꯦ ꯀꯔꯕꯥꯔ ꯇꯧꯕꯁꯤꯗ ꯑꯣꯛ ꯌꯦꯜ ꯂꯣꯏꯕꯁꯤꯡ ꯇꯕꯨ ꯑꯍꯥꯟꯕ ꯍꯧꯗꯣꯛꯅꯕꯗꯤ ꯍꯥꯏꯗꯤ ꯀꯔꯕꯥꯔ ꯋꯥꯔꯥ ꯗꯨꯀꯥꯟ ꯐꯝꯕ ꯑꯗꯨ ꯑꯗꯥ ꯃꯛꯇꯤ ꯅꯠꯇꯝ ꯂꯩꯔꯒꯗꯤ ꯇꯧꯅꯕ ꯅꯠꯇꯦꯗꯅꯀꯣ
ꯃꯥꯅꯦ ꯃꯥꯅꯦ ꯃꯥꯅꯦ
ꯑꯗꯨꯅ
ꯑꯗꯨꯅꯤ ꯕꯤꯖꯤꯅꯦꯁ ꯑꯃ ꯇꯧꯔꯒꯗꯤ ꯑꯗꯨꯝ ꯑꯀꯥ ꯑꯀꯨꯝꯗꯤ ꯈꯔ ꯂꯩꯒꯅꯤ ꯑꯃꯨꯛ ꯇꯣꯡꯕ ꯑꯃꯨꯛ ꯃꯥꯡꯕꯀꯣ
ꯋꯥꯣꯏꯁ ꯃ
ꯎ ꯑꯗꯨꯗꯨꯅ ꯍꯥꯏꯗꯤ ꯑꯩ ꯑꯦ ꯃꯥꯡꯒꯗ꯭ꯔꯥ ꯅꯤꯡꯁꯤꯡ ꯃꯥꯡꯖꯤꯡ ꯇꯧꯗꯕ ꯊꯕꯛꯁꯦ ꯇꯧꯒꯦ ꯍꯥꯏꯔꯒꯗꯤ ꯁꯠ ꯇꯧꯕ ꯇꯣꯡꯉꯦ ꯐꯔꯦ ꯃꯥꯡꯉꯦ ꯐꯔꯦ ꯏꯔꯥꯏꯕꯛꯀꯤꯅꯤ
ꯃꯥꯅꯦ ꯃꯥꯅꯦ
ꯍꯥꯏꯗꯤ ꯅꯤꯡꯁꯤꯡ ꯃꯥꯡꯖꯤꯡ ꯇꯧꯕ ꯃꯤꯁꯦ ꯀꯩꯁꯨ ꯍꯥꯏꯗꯤ ꯃꯤ ꯑꯣꯏꯒꯟꯗꯦ ꯁꯤꯕꯒꯤꯗꯕ ꯃꯤꯁꯤꯅꯦ ꯃꯤ ꯑꯣꯏꯔꯒ ꯄꯩꯁꯥ ꯄꯥꯏꯅꯔꯤꯁꯦ ꯍꯣꯏ ꯑꯗꯨꯃꯛꯅ ꯐꯠꯇꯕ ꯐꯠꯇꯕ ꯇꯧ ꯇꯧꯖꯦ ꯍꯥꯏꯕꯗꯤ ꯅꯠꯇꯦꯗ ꯑꯐꯕ ꯂꯝꯕꯤꯗ ꯀꯤꯔꯣꯏꯗꯕꯅꯤ ꯍꯥꯏꯕ ꯋꯥꯅꯤꯗ ꯑꯩꯅ ꯍꯥꯏꯅꯤꯡꯉꯤꯁꯤꯅ
ꯑꯣ ꯑꯣ ꯑꯣ ꯑꯣ ꯁ ꯆ ꯑꯗꯨꯅꯦ ꯁꯨꯝ ꯃꯆꯥ ꯑꯃ ꯕꯤꯖꯤꯅꯦꯁ ꯃꯆꯥ ꯑꯃ ꯁꯨꯃꯥꯏꯅ ꯍꯧꯗꯣꯛꯁꯤꯔ ꯈꯣꯠꯁꯤꯔꯥꯅ ꯁꯨꯝ ꯈꯟꯕꯗꯣ ꯋꯥꯈꯜꯗ ꯂꯥꯛꯄꯗꯣ ꯑꯗꯩ ꯍꯥꯏꯗꯤ ꯑꯇꯣꯞ ꯑꯇꯣꯞꯄꯗꯒꯤꯁꯨꯝ
ꯂꯣꯏꯁꯤꯟꯕ ꯌꯥꯏ ꯌꯦꯟ ꯉꯥꯅꯨ ꯑꯗꯨꯝ ꯌꯥꯝꯗ꯭ꯔꯒꯁꯨꯀꯣ ꯑꯣꯛ ꯅꯣꯡ ꯑꯗꯨꯝꯕꯅ ꯈꯔ ꯁꯦꯟꯅꯕ ꯋꯥꯔꯒꯁꯨ ꯊꯕꯛ ꯏꯟꯈꯥꯡꯗ ꯅꯪꯅꯗ꯭ꯔꯒꯁꯨꯀꯣ ꯀꯩꯁꯨ ꯃꯌꯥꯝ ꯃꯣꯏꯁꯦ ꯑꯗꯨꯝ ꯕꯔꯥꯕꯔꯤ ꯍꯣꯠꯅꯒ ꯇꯧꯕꯗꯤ ꯅꯠꯇꯦ ꯃꯆꯤꯟꯖꯥꯛ ꯍꯥꯞꯄꯤꯔꯝꯃꯒ ꯂꯣꯏꯔꯦꯀꯣ ꯃꯊꯤ ꯃꯌꯨꯡ ꯈꯔ ꯁꯦꯡꯗꯣꯛꯄꯤꯔꯝꯃꯒ ꯂꯣꯏꯔꯦ ꯑꯗꯨ ꯆꯞ ꯃꯥꯟꯅꯩ ꯍꯥꯏꯗꯤ ꯂꯣꯏꯁꯤꯟꯕꯗ ꯀꯥꯟꯅꯗꯕꯗꯤ ꯂꯩꯇꯦ ꯑꯗꯨ ꯑꯣꯛ ꯅꯨꯡꯁꯤꯅ ꯑꯃꯨꯛ ꯌꯨꯝꯃꯛꯁꯤꯗꯗꯤ ꯂꯣꯏꯁꯤꯟꯕꯁꯦ ꯐꯔ ꯇꯥꯔꯕꯅꯤꯅ ꯀꯩꯅꯣꯗꯣ ꯈꯔ ꯐꯔꯛ ꯇꯥꯏꯗꯅ ꯑꯗꯨꯅ ꯍꯥꯏꯗꯤ ꯌꯨꯝꯃꯛꯇ ꯑꯗꯨꯝ ꯂꯣꯏꯕ ꯌꯥꯕ ꯍꯥꯏꯁꯦ ꯌꯦꯟ ꯉꯥꯅꯨ ꯈꯔ ꯊꯝꯕ ꯌꯥꯏ ꯐꯖꯅ ꯈꯥꯖꯤꯜꯂꯒ ꯀꯣ ꯈꯥꯖꯤꯜꯂꯒꯗꯤ ꯌꯣꯠꯅ ꯖꯥꯂꯤ ꯆꯜꯂꯒꯅꯤ ꯈꯪꯗꯦ ꯀꯩꯩꯅꯦ ꯈꯪꯗꯦ ꯐꯖꯅ ꯌꯦꯡꯒꯣꯟ ꯁꯥꯕꯤꯔꯒ ꯑꯗꯨꯃꯥꯏꯅ ꯌꯥꯝꯗꯕꯤꯗꯀꯣ ꯀꯨꯜ ꯑꯃ ꯀꯨꯟꯊ꯭ꯔꯥ ꯑꯃ ꯑꯗꯨꯝ ꯂꯣꯏꯕ ꯌꯥꯏ ꯑꯗꯨꯁꯨ ꯑꯗꯨꯝ ꯀꯥꯟꯅꯒꯅꯤ
ꯑꯔꯕꯥ
ꯍꯥꯏ ꯑꯗꯨꯢꯅꯦ ꯍꯥꯏꯗꯤ ꯑꯣꯛ ꯅꯨꯡꯁꯤꯗꯤ ꯑꯃꯨꯛ ꯃꯅꯤꯡꯗ ꯂꯣꯏꯕ ꯑꯗꯨꯗꯤ ꯑꯗꯨ ꯇꯨꯝꯃꯣ ꯍꯥꯏꯗꯤ ꯑꯥ
ꯇꯨꯝꯐꯝ ꯆꯥꯐꯝꯕꯨꯗꯤ ꯑꯗꯨꯝ ꯑꯗꯨꯗꯤ ꯌꯦꯟ ꯉꯥꯅꯨ ꯂꯣꯏꯕ ꯍꯥꯏꯁꯤ ꯍꯨꯔꯥꯟꯕ ꯈꯣꯠꯄ ꯑꯗꯨꯝꯕꯗꯤ ꯑꯗꯨꯝ ꯇꯧꯕ ꯌꯥꯏ ꯇꯧꯗꯕ ꯌꯥꯏ ꯑꯗꯨꯑꯣꯏꯁꯨ ꯍꯥꯏꯗꯤ ꯅꯣꯡꯁ ꯇꯥꯔꯛꯄ ꯈꯣꯠꯄ ꯑꯁꯤꯗ ꯅꯨꯡꯉꯥꯏꯇꯦꯗꯅ ꯀꯥꯡꯅꯨꯡꯒꯤ ꯃꯇꯝꯅꯤ ꯍꯧꯖꯤꯛ ꯤꯀꯣ ꯃꯤꯗ ꯃꯤꯗ ꯆꯤꯛꯄꯗ ꯎ
ꯀꯥꯡꯒꯩ ꯅꯨꯡꯒꯩ ꯐꯖꯅ ꯈꯣꯟꯕꯤꯗ꯭ꯔꯗꯤ ꯍꯥꯏꯗꯤ ꯁꯦꯕꯥꯁꯦ ꯌꯥꯝ ꯆꯪ ꯪꯒꯅꯦꯕ ꯑꯣꯛꯈꯤꯗꯤꯀꯣ ꯑꯗꯨ ꯍꯦꯛ ꯁꯣꯏꯕꯗ ꯑ ꯑꯥ ꯑꯗꯨ ꯍꯦꯛ ꯇꯧꯍꯧꯗꯕꯗ ꯑꯗꯨꯕꯨ ꯁꯤꯕ ꯂꯅꯥꯑꯕꯕꯁꯤ ꯑꯗꯨꯝ ꯊꯣꯛꯇꯧꯔꯤꯕ ꯃꯦꯝ
ꯃꯥꯅꯦ ꯃꯥꯅꯦ ꯑꯗꯨꯅꯦ ꯑꯩꯈꯣꯏꯅ ꯂꯩꯔꯤꯕ ꯌꯨꯝꯁꯤꯒꯤ ꯐꯤꯕꯝ ꯌꯨꯝꯁꯤꯒ ꯍꯥꯏ ꯇꯔꯦꯀꯣ ꯌꯨꯝꯁꯤꯒ ꯂꯝꯁꯤꯒ ꯈꯤꯇꯪ ꯂꯥꯞꯅꯔꯒꯗꯤ ꯅꯣꯡꯁꯤꯡ ꯊꯥꯔꯛꯄ ꯍꯥꯏꯗꯤ ꯑꯣꯀꯣꯜ ꯍꯥꯏꯁꯤꯗꯕꯨ ꯐꯖꯅ ꯈꯥꯖꯤꯜꯂꯒ ꯈꯣꯠꯂꯒ ꯃꯊꯛ ꯀꯨꯞꯄꯒ ꯈꯣꯠꯂꯒ ꯁꯦꯝꯃꯒꯁꯨ ꯅꯥꯀꯟꯗꯤ ꯄꯨꯔꯥ ꯐꯨꯜꯗꯤ ꯈꯥꯗꯦꯗꯅ ꯑꯗꯨꯅ ꯁꯔꯥꯎꯟꯗꯤꯡꯗꯨꯗꯤ ꯑꯗꯨꯅ ꯅꯣꯡꯐꯦꯜ ꯍꯥꯢꯖꯦꯟꯕ ꯈꯣꯠꯄ ꯏꯪꯕ ꯈꯣꯠꯄ ꯍꯥꯏꯕ ꯑꯃ ꯂꯥꯛꯀꯅꯤ ꯑꯗꯨꯝꯕ ꯃꯌꯥꯝꯗꯨ ꯁꯦꯕꯥꯁꯦ ꯐꯖꯅ ꯆꯪꯉꯦꯕ ꯑꯗꯨꯅꯤꯗ ꯍꯥꯏꯗꯤ ꯊꯥ ꯑꯗꯨꯕꯨꯗꯤ ꯊꯕꯛ ꯑꯃ ꯇꯧꯒꯦ ꯍꯥꯏꯔꯒꯕꯨꯗꯤ ꯑꯥ ꯃꯌꯥꯝ ꯑꯃ ꯂꯨꯅ ꯈꯟꯖꯟꯕꯕꯨꯗꯤ ꯃꯊꯧꯕꯨꯗꯤ ꯇꯥꯗꯦ ꯍꯥꯏꯗꯤ ꯐꯖꯅ ꯃꯥꯏꯄꯨꯅꯅ ꯇꯧꯒꯦ ꯍꯥꯏꯔꯒ ꯑꯗꯨꯩ ꯑꯗꯨꯝ ꯉꯝꯕꯗꯤ ꯉꯝꯈꯤꯅꯤ ꯑꯗꯨ ꯑꯣꯏꯔꯒꯁꯨ
ꯁꯔꯥꯎꯟꯗꯤꯡꯒꯤ ꯁꯞꯄꯣꯔꯠꯁꯨ ꯈꯔ ꯆꯪꯉꯤꯅꯦ ꯍꯥꯏꯗꯤ ꯃꯣꯏꯅ ꯌꯥꯗ꯭ꯔꯦ ꯍꯣꯏ ꯇꯧꯅꯤꯡꯉꯦꯅ ꯁꯁꯨ ꯍꯦꯛꯇ ꯇꯧꯕ ꯌꯥꯕꯅ
ꯃꯥꯅꯦ ꯃꯥꯅꯦ ꯃꯥꯅꯦ ꯃꯥꯅꯦ ꯈꯟꯅꯔꯛꯅꯕ ꯃꯆꯥꯛ ꯑꯃ ꯑꯣꯏꯔꯛꯀꯗꯣꯏꯅꯤ ꯑꯗꯨꯒꯤ
ꯂꯩꯕꯤꯅꯕ ꯅꯨꯡꯉꯥꯏꯇꯕꯁꯤꯁꯨ ꯅꯨꯡꯉꯥꯏꯇꯕ ꯑꯅꯦ
ꯃꯥꯅꯦ ꯃꯥ ꯍꯥꯏꯗꯤ ꯃꯤꯦꯒꯤꯁꯨ ꯈꯤꯇꯪ ꯈꯥꯟꯖꯕ ꯌꯥ ꯑꯗꯗꯤ ꯍꯥ ꯑꯣꯛ ꯂꯣꯏꯅꯩ ꯁ꯭ꯋꯥꯏꯗ ꯌꯨꯝ ꯀꯩ ꯃꯌꯥꯝ ꯇꯥꯟꯅꯩ ꯑꯣꯛꯂꯣꯏ ꯍꯥꯏꯁꯦ ꯊꯣꯡꯒꯥꯟ ꯍꯥꯏꯗꯤ ꯃꯅꯤꯡꯡꯂꯣꯝꯒꯤ ꯊꯣꯡꯒꯥꯟꯁꯤꯗ ꯃꯌꯥꯝ ꯊꯣꯡꯒꯥꯟꯁꯦ ꯂꯝꯁꯦ ꯁꯥꯡꯉꯦ ꯈꯜꯂꯣ ꯑꯗꯨ ꯑꯣꯏꯇꯥꯔꯒꯗꯤ ꯃꯃꯥꯡꯂꯣꯝꯗ ꯊꯣꯉꯥ ꯂꯣꯏ ꯐꯥꯅꯔꯒꯁꯨ ꯃꯅꯤꯡꯂꯣꯝꯗ ꯃꯤ ꯇꯥꯗ꯭ꯔꯒꯗꯤ ꯃꯅꯤꯡꯂꯝ ꯊꯪꯕ ꯁꯥꯏꯠꯇꯇ ꯂꯣꯏ ꯂꯣꯏꯅꯩꯌꯦꯕ ꯑꯗꯨ ꯍꯥꯏꯗꯤ ꯂꯩꯔꯤꯕ ꯃꯥꯥꯏ ꯃꯥꯒꯤ ꯖꯒꯥꯗꯨꯒꯤ ꯃꯇꯨꯡ ꯏꯜꯂꯦ ꯍꯥꯏꯗꯤ ꯃꯅꯤꯡꯗꯨꯃꯛ ꯌꯧꯕ ꯉꯝꯗꯕꯤꯗ ꯍꯦꯛ ꯅꯣꯏꯅ ꯑꯣꯛ ꯂꯣꯏꯒꯦꯅ ꯈꯜꯂꯤꯕ ꯍꯦꯛ ꯖꯒꯥꯁꯤꯒꯤ ꯃꯅꯤꯡꯗꯁꯨ ꯃꯤ ꯇꯥꯁꯟꯕ ꯃꯃꯥꯡ ꯅꯥꯀꯟꯗꯁꯨ ꯃꯤ ꯇꯥꯁꯟꯕ ꯃꯃꯥꯡꯗꯁꯨ ꯇꯥꯁꯟꯕ ꯂꯣꯏꯅꯃꯛꯇ ꯑꯀꯣꯏꯕꯗ ꯁꯔꯥꯎꯟꯗꯤꯡꯗ ꯃꯤꯗꯣ ꯇꯥꯁꯜꯂꯒꯗꯤ ꯎꯀꯣꯟ ꯊꯝꯕꯗ ꯈꯤꯇꯪꯁꯨ ꯆꯥꯔꯣꯏꯕ
ꯍꯣꯏ
ꯃꯤꯒꯤꯁꯨ ꯈꯤꯇꯪ ꯈꯟꯗꯕ ꯌꯥꯗꯦꯕ
ꯁꯤꯒꯤꯁꯨ
ꯑꯗꯨꯅꯤꯗ ꯍꯥꯏꯗꯤ ꯁꯥ ꯉꯥꯗ ꯂꯥꯏꯅꯥ ꯇꯤꯟꯅꯥ ꯂꯥꯛꯄ ꯍꯥꯏꯁꯦ ꯃꯤꯁꯨ ꯑꯗꯨꯝ ꯌꯧꯔꯛꯇꯣꯏꯅꯦꯕ
ꯃꯥ ꯃꯥꯅꯤꯁꯨꯨꯕ ꯆꯣꯦ
ꯍꯥꯏꯗꯤ ꯃꯤꯒꯤ ꯃꯤꯒꯤ ꯍꯥꯏꯗꯤ ꯏꯁꯥ ꯈꯛꯇꯪꯒꯤ ꯈꯜꯂꯒ ꯇꯧꯕ ꯊꯕꯛꯁꯦ ꯁꯨ ꯑꯐꯕ ꯑꯣꯏꯒꯟꯗꯦ ꯑꯗꯨꯗꯨꯅꯀꯣ ꯃꯤꯒꯤꯁꯨ ꯈꯤꯇꯪ ꯈꯟꯕꯤꯕ ꯍꯥꯏꯇꯥꯔꯦꯅꯦ ꯑꯩ ꯑꯩ ꯁꯣꯛꯇ꯭ꯔ ꯂꯣꯏꯔꯦ ꯃꯣꯏ ꯁꯣꯛꯑꯁꯨ ꯀꯩꯁꯨ ꯈꯟꯗꯦ ꯍꯥꯏꯔꯤꯕꯣꯏ ꯇꯥꯛꯔꯒꯗꯤ ꯇꯧꯕ ꯌꯥꯏ ꯇꯧꯕꯇꯕꯨ ꯑꯩꯒꯤꯁꯨ ꯃꯇꯝ ꯂꯥꯛꯀꯅꯦꯕ ꯑꯗꯨꯗꯨꯅ ꯑꯗꯨꯅ ꯃꯤꯒꯤꯁꯨꯦ ꯈꯤꯇꯪ ꯈꯜꯂꯒ ꯇꯧꯕꯤꯕ ꯊꯕꯛꯁꯦ ꯇꯧꯕ ꯃꯇꯝꯗꯀꯣ ꯇꯨꯡꯒꯤ ꯃꯥꯡꯒꯤ ꯑꯃꯁꯨ ꯀꯥꯏꯗꯅꯕ ꯑꯃꯁꯨ ꯁꯣꯛꯇꯅꯕꯀꯣ
ꯁꯤꯕ ꯅꯥꯕ ꯌꯥꯎꯕꯁꯤꯒꯤ ꯑꯣꯏꯅꯗꯤ ꯉꯥꯅꯨꯅꯗꯤ ꯈꯔ ꯐꯩꯌꯦꯕꯀꯣ ꯍꯣꯏ ꯄꯤꯛꯉꯩꯗꯕꯨꯗꯤ ꯁꯤꯒꯂ
ꯁꯤꯌꯥꯅꯤ ꯃꯄꯥꯡꯒꯜꯁꯦ ꯃꯣꯏꯅ ꯈꯔ ꯂꯩꯌꯦ ꯃꯄꯥꯡꯒꯜ ꯀꯩ ꯀꯟꯕ ꯈꯣꯠꯄꯁꯦ ꯕꯣꯏꯂꯔ ꯅꯨꯡꯒꯤ ꯕꯣꯏꯂꯔꯁꯦ ꯀꯩꯁꯨ ꯍꯥꯏꯗꯤ ꯀꯌꯥꯝꯕꯨ ꯐꯗꯣꯏꯅꯣꯗ ꯍꯥꯏꯗꯤ ꯌꯦꯡꯉꯅꯨ ꯍꯥꯏꯁꯤꯇꯕꯨ ꯌꯥꯝꯗ꯭ꯔꯕꯗ ꯊꯥ ꯅꯤꯄꯥꯜ ꯑꯃ ꯃꯥꯄꯜ ꯑꯃ ꯉꯥꯅꯨꯁꯦꯀꯣ ꯆꯍꯤ ꯍꯦꯟꯕꯁꯨ ꯌꯥꯎꯏꯤ ꯑꯗꯨꯝ ꯊꯥ ꯇꯔꯨꯛ ꯇꯔꯦꯠ ꯁ꯭ꯋꯥꯏꯐꯧꯀꯤ ꯆꯥꯡꯗꯗꯤ ꯑꯗꯨꯝ ꯂꯣꯏꯅꯩꯗ
ꯍꯣꯏ
ꯌꯣꯟꯅꯗꯦꯕ ꯀꯩꯁꯨ ꯑꯗꯨ ꯕꯣꯏꯂꯔ ꯗꯤ ꯃꯣꯏꯒꯤ ꯍꯥꯏꯗꯤ ꯊꯥ ꯑꯅꯤ ꯐꯥꯕ ꯅꯠꯇꯦ ꯐꯣꯔꯇꯤ ꯐꯥꯏꯚ ꯗꯦꯖ ꯈꯛꯇꯅꯦꯕ ꯁꯤꯐꯧꯁꯤꯗ ꯇꯧꯔꯛꯄ ꯄꯣꯠꯅꯤꯅ ꯃꯣꯏꯁꯦ ꯀꯩ ꯍꯥꯏꯅꯤ ꯃꯄꯥꯡꯒꯜꯁꯨ ꯀꯟꯗꯕ ꯃꯣꯏꯕꯀꯣ
ꯑꯗꯩ ꯆꯥꯕ ꯆꯥꯕꯗꯁꯨ ꯑꯩꯈꯣꯏꯗꯁꯨ ꯁꯣꯛꯏꯕꯤꯅꯤ ꯃꯣꯏ
ꯎꯝ
ꯍꯥꯏꯗꯤ ꯍꯦꯟꯖꯟꯅ ꯍꯥꯏꯗꯤ ꯃꯥꯒꯤ ꯅꯨꯃꯤꯠ ꯃꯁꯤꯡꯗꯨꯒꯤ ꯑꯣꯏꯅ ꯁꯤ ꯆꯥꯔꯒ ꯁꯤ ꯇꯧꯍꯜꯂꯛꯇꯣꯏꯅꯦꯅ ꯃꯣꯏꯗꯤ ꯊꯥꯗꯣꯔꯛꯑꯕꯅꯦꯕ ꯑꯗꯨ ꯆꯥꯥꯁꯟꯕꯗ ꯑꯩꯈꯣꯏꯗ ꯀꯩꯁꯨꯝ ꯐꯗꯧꯗꯤ ꯅꯠꯇꯦꯕꯀꯣ
ꯃꯥꯅꯦ ꯃꯥꯅꯦ
ꯂꯩꯅꯗꯕꯩꯅꯤ ꯍꯥꯏꯗꯤ ꯃꯩꯇꯩꯌꯦꯅ ꯑꯗꯨꯌꯦꯅ ꯍꯥꯏꯁꯦ ꯍꯧꯖꯤꯛ ꯄꯥꯛꯇꯛꯅꯅ ꯄꯥꯛ ꯌꯨꯝꯗꯣꯡ ꯑꯃꯗ
ꯂꯣꯏꯖꯗꯦꯗ ꯃꯥꯅꯦ ꯃꯥꯅꯦ ꯃꯇꯝ ꯑꯃꯗꯅꯤ ꯀꯩꯁꯨ ꯆꯥꯟꯅꯗꯦ ꯑꯦ ꯉꯥꯁꯗꯤ ꯌꯦꯟ ꯆꯥ ꯍꯥꯏꯗꯤ ꯃꯩꯇꯩꯌꯦꯟ ꯁꯨꯝꯕꯅꯥꯛꯇꯅꯦ ꯁꯥꯟꯅꯔꯝꯃꯤꯁꯦ
ꯍꯣꯏ
ꯑꯗꯣ ꯍꯧꯖꯤꯛꯇꯤ ꯕꯣꯏꯂꯔꯅ ꯂꯣꯏꯅ ꯃꯍꯨꯠ ꯁꯤꯟꯈ꯭ꯔꯦ ꯌꯦꯟ ꯍꯥꯏꯕ ꯌꯦꯟꯁꯤꯃ ꯁꯤꯟꯖꯜꯂꯛꯑꯕꯅꯤꯅ ꯍꯣꯏ ꯂꯩꯇꯦ ꯍꯥꯏꯕꯗꯤ ꯅꯠꯇꯦ ꯑꯗꯨꯑꯣꯏꯁꯨ ꯄꯥꯛꯅ ꯄꯥꯛꯅ ꯂꯣꯏꯅꯗ꯭ꯔꯦꯗꯅ ꯃꯩꯇꯩ ꯌꯦꯟꯁꯤ ꯕꯣꯏꯂꯔ ꯕꯣꯏꯂꯔꯅꯥ ꯂꯣꯏꯅ ꯃꯍꯨꯠ ꯁꯤꯟꯈ꯭ꯔꯦ ꯑꯗꯨꯗꯨꯅ ꯀꯩꯁꯨ ꯍꯥꯏꯗꯤ ꯍꯤꯗꯥꯛ ꯀꯥꯞꯄꯅꯤꯅꯀꯣ ꯑꯩꯈꯣꯏꯗꯁꯨ ꯀꯥ ꯍꯦꯟꯅ ꯍꯥꯏꯗꯤ ꯆꯥꯁꯟꯕꯗ ꯑꯐꯕ ꯑꯣꯏꯔꯛꯇꯦ ꯒꯥꯎꯠ ꯂꯩꯔꯛꯄ ꯈꯣꯠꯄ ꯁꯨꯝꯕ ꯃꯌꯥꯝꯅ ꯄ꯭ꯔꯣꯕ꯭ꯂꯦꯝ ꯃꯌꯥꯝ ꯊꯦꯡꯅꯩ ꯊꯦꯡꯅꯔꯛꯀꯗꯣꯏꯅꯦꯕ
ꯉꯥꯅꯨꯕꯨꯗꯤ ꯍꯣꯏ ꯄꯥꯛꯇꯛꯅ ꯑꯗꯨꯝ ꯈꯔ ꯂꯣꯏꯅꯔꯤ ꯂꯣꯏꯅꯩ
ꯂꯣꯏ ꯂꯣꯏ ꯂꯣꯏ ꯕꯣꯏꯂꯔꯒꯤ ꯋꯥꯔꯤꯅꯤꯗꯥ
ꯉꯥꯅꯨꯗꯤ ꯑꯗꯨꯝ ꯂꯣꯏꯅꯩꯌꯦꯕ ꯍꯧꯖꯤꯛ ꯀꯟꯁꯦ
ꯂꯣꯏ ꯂꯣꯏ ꯂꯣꯏ ꯕꯣꯏ ꯉꯥꯅꯨꯗꯤ ꯐꯖꯅ ꯂꯣꯏ ꯕꯣꯏꯂꯔꯁꯦ ꯈꯔ ꯂꯣꯏꯕꯁꯦ
ꯕꯣꯏꯂꯔꯒꯤ ꯋꯥꯐꯝꯁꯤꯅꯤ ꯕꯣꯏꯂꯔꯁꯦ ꯑꯩꯈꯣꯏ ꯁꯤꯗꯁꯨ ꯍꯥꯏꯗꯤ ꯇꯧꯋꯦꯕꯀꯣ ꯕꯣꯏꯂꯔꯒꯤ ꯐꯥꯔꯝ ꯍꯥꯏꯇꯥꯔꯦꯀꯣ ꯕꯣꯏꯂꯔꯁꯦ ꯐꯖꯅ ꯄꯥꯛꯇꯛꯅ ꯂꯣꯏꯕ ꯂꯩꯌꯦꯕ ꯑꯗꯨꯗ ꯃꯣꯏ ꯂꯣꯏꯕꯁꯤꯗꯤ ꯈꯤꯇꯪ ꯁꯦꯕꯥꯗꯤ ꯆꯪꯉꯦ ꯍꯥꯏꯗꯤ ꯃꯣꯏꯒꯤ ꯍꯧꯖꯤꯛꯀꯤ ꯂꯝꯕꯤ ꯃꯅꯥꯛ ꯅꯛꯄ ꯌꯥꯗꯦ ꯑꯗꯒꯤ ꯎꯝ ꯃꯤ ꯃꯌꯥꯝ ꯑꯃ ꯇꯤꯟꯕ ꯃꯔꯛ ꯍꯥꯏꯗꯤ ꯁꯔꯥꯎꯟꯗꯤꯡꯗ ꯃꯤ ꯑꯀꯣꯏꯕꯗ ꯂꯩꯕ ꯃꯐꯝꯁꯤꯗ ꯃꯣꯏꯁꯦ ꯂꯣꯏꯕ ꯌꯥꯗꯦꯕ ꯑꯗꯨꯅ ꯈꯔ ꯆꯥꯊꯣꯛꯑꯒ ꯑꯩꯈꯣꯏ ꯁꯤꯗꯁꯨ ꯑꯩ ꯁꯨꯝ ꯊꯦꯡꯅꯖꯩꯑꯕꯀꯣ ꯈꯔ ꯆꯠꯊꯣꯛꯑꯒ ꯂꯣꯏꯌꯦꯕ ꯃꯣꯏꯁꯦ
ꯃꯥꯅꯦ ꯃꯥꯅꯦ ꯈꯔ ꯆꯠꯊꯣꯛꯑꯒ ꯂꯣꯏ ꯃꯣꯏꯁꯦ ꯍꯥꯏꯗꯤ ꯀꯩꯅꯣ ꯇꯧꯕ ꯖꯒꯥꯗꯨꯅ ꯍꯥꯏꯗꯤ ꯃꯣꯏꯁꯦ ꯃꯤꯒꯨꯝꯕꯅꯦ ꯑꯃꯔꯣꯝꯗ ꯍꯥꯏꯗꯤ ꯅꯣꯏ ꯌꯥꯗ꯭ꯔꯒ ꯚꯤꯇꯥꯃꯤꯟ ꯊꯛꯆꯟꯒꯨꯝꯕ
ꯁꯨꯝꯕꯒꯨꯝꯕꯅꯤ ꯃꯣꯏꯁꯦ ꯚꯤꯇꯥꯃꯤꯟ ꯈꯩꯁꯦ ꯌꯥꯝ ꯊꯥꯏꯌꯦꯕ ꯄꯣꯠꯆꯩꯗ ꯍꯥꯏꯔꯛꯑꯒ ꯍꯧꯖꯤꯛ ꯍꯧꯖꯤꯛꯀꯟꯗꯤ ꯍꯥꯔ ꯌꯥꯝ ꯍꯥꯞꯄꯤꯗꯅ
ꯍꯣꯏ
ꯃꯣꯏꯁꯦ ꯍꯥꯟꯅꯨꯁꯦ ꯀꯩꯅꯣ ꯇꯧꯕꯒꯨꯝꯕꯅꯦ ꯄꯥꯝꯕꯤꯗ ꯀꯥꯞꯁꯤꯟꯕꯒꯨꯝꯕꯅꯦ ꯃꯣꯏ ꯃꯁꯥꯗ ꯀꯥꯞꯁꯤꯜꯂꯒꯅꯦꯕ ꯇꯧꯔꯤꯕ ꯄꯣꯠꯁꯦ ꯍꯥꯏꯗꯤ ꯄꯥꯟꯕꯤꯖꯤꯅ ꯑꯃꯨꯛ ꯃꯈꯣꯡꯗ ꯆꯥꯏꯕꯤꯕꯅꯤ ꯃꯣꯏꯅ ꯗꯥꯏꯔꯦꯛ ꯄꯤꯊꯛꯄꯩ ꯇꯥꯏꯞꯇ ꯇꯧꯕꯤꯖꯦ
ꯃꯥꯅꯤ ꯃꯥꯅꯤ
ꯁꯦ ꯁꯤꯅ ꯁꯤꯖꯤꯅꯖꯨ ꯆꯥꯝꯕꯗ ꯐꯠꯇꯕ ꯃꯣꯏꯖꯦ ꯌꯥꯝ ꯊꯨꯅ ꯆꯥꯎꯕ ꯑꯣꯏ ꯑꯣꯏꯖꯦ ꯁꯤꯅꯅꯦꯕ
ꯍꯣꯏ ꯍꯣꯏ ꯑꯗꯨꯗꯤ ꯑꯩꯁꯨ ꯀꯩꯅꯣꯝ ꯇꯧꯔꯨꯒꯤꯒꯦ ꯊꯕꯛ ꯑꯝꯇ ꯇꯧꯔꯨꯒꯤꯒꯦ
ꯍꯣ ꯍꯣ ꯍꯣꯏ ꯇꯧꯔꯣ ꯇꯧꯔꯣ ꯊꯝꯃꯣ ꯊꯝꯃꯣ
ꯝ